ꯍꯥꯜꯂꯣ
ꯇꯕꯥꯔꯣ
ꯇꯥꯏꯌꯦ ꯇꯌꯦ
ꯀꯩꯗꯧꯔꯤꯅꯤ
ꯍꯣꯏ ꯁꯥꯟꯅꯕꯣ ꯂꯣꯏ ꯑꯩ ꯍꯦꯛ ꯂꯣꯏꯔꯒ ꯂꯩ
ꯑ ꯁꯥꯅꯕ ꯅꯨꯡꯉꯥꯏꯕ꯭ꯔꯣ
ꯅꯨꯪꯉꯥꯏ ꯅꯨꯪꯉꯥꯏ
ꯋꯥꯕ꯭ꯔꯣ
ꯑꯁ ꯋꯥꯒꯦ ꯇꯧꯋꯦ
ꯁꯅꯥꯕꯗ ꯋꯥꯕ ꯇꯕ ꯍꯨꯃꯥꯡꯗꯤ ꯊꯣꯛ
ꯑꯁ ꯁꯨꯃꯥꯟꯅꯂꯣꯏꯔꯦ ꯂꯣꯏꯅꯁꯣꯜꯂꯦ
ꯁꯥꯟꯅꯕ ꯆꯠꯂꯦ ꯍꯥꯏꯔꯒ ꯐꯝꯕ ꯂꯩꯕ ꯐꯝ ꯐꯝꯕ ꯂꯩꯕꯗꯨꯔꯣ
ꯅꯥꯏꯇꯦꯗꯥ
ꯁꯤ ꯃꯁꯅꯥꯕ꯭ꯔꯣꯅꯦ
ꯁꯅꯗ ꯔꯗꯤꯅꯤ
ꯑꯩꯗꯤ ꯀꯩꯗꯧꯅꯤ ꯑ ꯀꯩ ꯀꯔꯤ ꯊꯕꯛ ꯇꯧꯅꯤ ꯑ
ꯑꯆ ꯌꯨꯝ ꯂꯥꯛꯑꯒ ꯏꯔꯨꯅꯤ ꯂꯣꯏꯔꯒ ꯆꯥꯛꯆꯥꯥꯅꯤ ꯎꯝ ꯁꯤꯅꯤ ꯅꯪꯗꯤ ꯀꯩꯗꯧꯔꯤꯅꯣ
ꯏꯔ ꯊꯒꯂꯣꯏꯒ ꯐꯝꯃꯤ ꯁꯝ ꯁꯝ ꯆꯣꯠꯄꯒꯤꯀꯣ ꯁꯝ ꯀꯥꯡꯍꯟꯁꯤꯅ
ꯃꯩ ꯆꯤꯛ ꯑꯣ ꯀꯪꯅꯕ
ꯃꯥꯏꯒ ꯃꯥꯏ
ꯃꯩꯗ ꯑꯁ ꯇꯤꯛꯄ ꯍꯥꯏ ꯄꯁꯦ ꯂꯩꯗꯅ ꯇꯥꯛꯒꯤ ꯇ ꯀꯕꯣ
ꯆꯥꯏ ꯆꯥ ꯊꯝ ꯂꯔꯔꯕꯧ
ꯏꯗꯣ ꯍꯣꯏ ꯑꯣ ꯏꯈ꯭ꯔꯦꯗ
ꯀ꯭ꯔꯖꯥ
ꯍꯝ ꯀꯈ ꯅꯥꯏ ꯊꯣꯡꯝꯗ ꯀꯧꯔꯁꯤ ꯊ ꯑ ꯉ
ꯑ ꯍꯥꯎ ꯑꯩꯀꯣ ꯃꯃꯤꯗ
ꯁꯤ ꯊꯥ ꯇ ꯍ ꯆꯣꯟꯗꯤꯀ ꯀꯅꯥ ꯂꯩꯔꯤꯒꯦ
ꯃꯤꯌꯥꯝ ꯂꯩꯗ ꯑꯩꯈꯣꯏ ꯃꯥꯒ ꯑꯩꯈꯣꯏ ꯕꯥꯒ ꯑꯩꯈꯣꯏ ꯃꯤꯌꯥꯝ ꯂꯩ ꯄꯅ ꯐꯝꯒ ꯂꯩꯔꯦ
ꯑ ꯑꯆꯥꯥ ꯀꯋꯥꯂꯤ ꯁꯥ ꯅꯤꯌꯥ ꯀꯌꯥꯃꯂꯤ
ꯈꯔ ꯄꯨꯡ ꯇꯔꯦꯠ ꯑꯗꯨ ꯋꯥꯏꯗ ꯆꯥꯔꯅꯤ ꯑꯩꯈꯣꯏꯁꯨ ꯑꯩꯅ ꯀꯥꯡꯁꯣꯏ ꯑꯩꯅ ꯀꯥꯡꯁꯣꯏ ꯊꯣꯡꯕꯒꯤ ꯍꯥꯎꯗ꯭ꯔꯥ ꯍꯥꯎꯔꯣꯏꯗ꯭ꯔꯥ ꯈꯪꯗꯦ ꯍꯥꯎꯅꯤꯉꯥꯏꯗꯤ ꯊꯣꯡꯕꯅꯦ ꯍꯥꯎꯅꯤꯡꯉꯥꯏꯗꯤ ꯃꯥꯜꯂꯦ ꯑꯦ ꯈꯠꯇ ꯍꯥꯕꯅꯤꯅ
ꯀꯥꯡꯁꯣꯏ ꯁꯥꯡꯗ ꯀ꯭ꯔꯤ ꯀ꯭ꯔꯤ ꯇꯞꯀꯦ
ꯑ ꯃꯨꯕꯁꯨ ꯇꯞꯦ ꯀ ꯏꯩꯅ ꯇꯞꯄ
ꯑꯗꯨ ꯃꯁꯥꯅ ꯍꯥꯎ ꯇꯥꯕꯅꯤꯅꯦ ꯑꯗꯨ ꯇꯞꯄ ꯐꯥꯎ ꯐꯥꯎꯗ꯭ꯔꯗꯤ ꯅꯈꯣꯠꯇꯧ ꯂꯪꯊꯣꯛꯄ꯭ꯔꯣ
ꯑꯦꯁ ꯂꯥꯟꯊꯣꯛ ꯂꯪꯊꯣꯛꯕꯤꯅ ꯁꯥ ꯐꯪꯉꯣꯏ
ꯑꯩꯗꯤ ꯍꯣꯠꯇꯦꯜꯗ꯭ꯔꯥ ꯀꯩꯅꯣꯗ꯭ꯔꯥ ꯁꯨꯝ ꯐ
ꯑꯁ ꯄꯩꯁꯥ ꯇꯤꯟꯅꯤꯡꯉꯥꯏ ꯊꯕꯛꯅ ꯀꯔꯤꯔꯣ ꯑꯦꯁ ꯄꯩꯁꯥ ꯌꯥꯝ ꯄꯥꯏ ꯃꯥꯜꯂꯒ ꯃꯤꯗꯤ ꯑꯦ
ꯑꯁ ꯆꯥꯕ ꯂꯣꯏꯔꯦꯒ ꯀꯣꯝ ꯊꯦꯡꯉ ꯂꯣꯏꯔꯦ
ꯑ
ꯑ ꯍ ꯍꯥꯏ ꯍ ꯑ ꯐꯥꯏꯅꯦꯍꯦ
ꯊꯥꯡꯖꯤꯡ ꯊꯥꯔꯛꯑꯣ ꯊꯥꯡꯖꯤꯡ ꯆꯥꯅꯤꯡꯉꯦ ꯊꯥꯡꯖꯤꯡꯒꯦ ꯏꯀꯥꯏꯊꯕꯤꯗꯣ ꯆꯥꯅꯤꯡꯉꯦ
ꯍꯧꯖꯤꯤꯡ
ꯈꯥꯡꯖꯤꯟ ꯀꯩꯀꯥꯏ ꯊꯤꯕꯤꯗꯣ
ꯑꯣ ꯍꯕ꯭ꯔꯅꯦ
ꯑꯁ ꯅ ꯍꯋꯥꯏ ꯆꯥꯅꯤꯡꯉꯦ ꯊꯥꯔꯛꯑꯣ
ꯍꯥꯎ
ꯊꯔꯣ ꯍꯥꯏ ꯋꯥꯣꯟꯗ ꯀꯔꯤꯔꯣ
ꯐꯣꯇꯣ ꯀꯥꯔꯒ ꯊꯥꯔꯛꯀꯦꯀꯣ
ꯑ ꯑꯗꯣ ꯅꯪ ꯅꯪꯀꯣ
ꯂꯩꯗꯦꯍꯦ ꯀꯔꯤꯒꯤ
ꯍꯥꯎꯗ꯭ꯔꯣ ꯑꯗꯣ ꯅꯥꯛ ꯅ
ꯍꯥꯎꯕꯅꯦ ꯍꯥꯎꯕꯅꯦ ꯏꯀꯥꯏ ꯊꯤꯕꯤ ꯍꯥꯏꯕ꯭ꯔꯥ ꯀꯩꯅꯣꯗꯁꯨ ꯍꯥꯎꯋꯦ
ꯑꯣ ꯑꯗꯨꯅꯦ ꯊꯥꯡꯖꯤꯡꯒ
ꯎꯝ ꯑꯗꯨꯒꯅꯦ ꯑꯃꯁꯨ ꯂꯩꯕꯅꯦ ꯁꯤꯡꯖꯨꯗꯒ ꯍꯥꯞꯄꯗꯣ ꯀꯣꯡꯄ꯭ꯔꯦꯛ ꯍꯥꯏꯕ꯭ꯔꯥ ꯀꯣꯝꯄ꯭ꯔꯦꯛ ꯃꯅꯥꯗꯣ ꯑꯗꯨꯁꯨ ꯍꯥꯎꯕꯅꯦ ꯁꯤꯡꯖꯨꯒ
ꯎꯝ ꯆꯥꯅꯤꯡꯉꯦ ꯊꯥꯡꯖꯤꯡ ꯑꯠ ꯑ ꯑꯈꯣꯏ ꯑꯩꯈꯣꯏꯔꯣꯝꯗꯤꯀꯣ ꯌꯥꯝ ꯇꯥꯡꯉꯦ ꯑꯩꯅ ꯍꯥꯟꯅ ꯂꯩꯕ ꯀꯥꯟꯗꯀꯣ ꯑꯃꯗꯀꯣ ꯌꯥꯡꯈꯩꯅꯦ ꯊꯥꯡꯖꯤꯡꯗꯣ ꯑꯁ
ꯑꯣ ꯀꯥꯏꯗ ꯂꯩꯕ ꯅꯣꯏ
ꯑꯈꯣꯏꯔꯣꯝꯗ ꯑꯪ ꯑꯗꯣꯂꯢ ꯑꯩꯁꯨ ꯆꯥꯅꯤꯡꯃꯟꯕꯒꯤ ꯂꯩꯔꯤꯅꯦ ꯑꯗꯨꯝ ꯏꯃꯥꯅ ꯑꯁ ꯌꯥꯝ ꯇꯥꯡꯉꯤ ꯍꯥꯏꯕ ꯍꯥꯏꯅ ꯑꯣ ꯇꯥꯡꯉꯦ ꯑꯗꯨꯑꯣꯏꯁꯨ ꯆꯥꯅꯤꯡꯕꯒꯤ ꯂꯩꯔꯤꯅꯦ ꯍꯥꯏꯕ ꯑꯩꯁꯨ
ꯇꯥꯡꯑꯦꯀꯣ ꯌꯥꯡꯈꯩꯗꯤ
ꯑꯃꯗ ꯌꯥꯡꯈꯩꯅꯦ ꯑꯗꯨ ꯂꯣꯕꯗꯣ
ꯈꯣꯏꯔꯣꯝꯒꯤ ꯂꯨꯄꯥ ꯀꯨꯟ ꯀꯨꯟꯊ꯭ꯔꯥꯒꯤ ꯂꯩꯗꯤ ꯚꯣꯔꯥ ꯑꯃꯒꯤꯅꯤ
ꯑꯗꯣ ꯊꯥꯔꯛꯑꯣ ꯑꯗꯣ ꯑꯩꯒꯤ
ꯑꯁ ꯍꯧꯖꯤꯛ ꯊꯥꯕꯗꯤ ꯇꯪꯅꯒ ꯊꯥꯔꯒꯦꯀꯣ ꯀꯪꯍꯜꯂꯒ ꯃꯅꯥꯗꯣ ꯅꯨꯡꯁꯥꯗ ꯌꯩꯔꯒ ꯊꯔꯒꯦ
ꯌꯥꯔꯦ ꯌꯥꯔꯦ ꯊꯥꯔꯅꯤꯡꯗ꯭ꯔ
ꯊꯥꯔꯛꯅꯤꯡꯗ꯭ꯔꯗꯤ ꯇꯣꯛꯑꯣ
ꯏꯁꯤꯡ ꯏꯁꯤꯡ ꯈꯧꯔꯥꯉꯦ ꯏꯁꯤꯡ ꯂꯥꯝꯃꯦ
ꯌꯨꯝ ꯌꯧꯗ꯭ꯔꯤꯕꯣ ꯌꯨꯝ ꯌꯧꯗ꯭ꯔꯤꯕꯣ ꯅꯪꯕꯣ
ꯑꯩꯅ ꯇꯧꯔꯛꯄꯗꯣ ꯑꯩꯅ ꯊꯧꯔꯛꯄꯗꯣ ꯍꯦꯛ ꯁꯅꯥꯕ ꯂꯣꯏꯔꯒ ꯇꯧꯔꯛꯄꯅꯦ
ꯑꯣ ꯅꯊꯟꯗ ꯆꯠꯂꯤꯔꯣ
ꯑꯣ ꯑꯩ ꯃꯅꯤꯡꯗ ꯃꯌꯥꯝ ꯆꯠꯂꯤ ꯑꯩꯅ ꯏꯇꯣꯝꯇ ꯃꯥꯡ ꯇꯥꯛꯆꯕ
ꯑꯄꯧ ꯈꯣꯢꯒꯔ ꯆꯠꯂꯤꯁꯦ
ꯍꯥꯥ
ꯑꯄꯧ ꯈꯣꯏꯒꯔ ꯆꯠꯂꯁꯤꯅ
ꯎꯝ ꯑꯄꯧꯗꯤ ꯈꯔ ꯉꯟꯅ ꯆꯠꯈꯤꯌꯦ ꯃꯥ ꯊꯕꯛ ꯑꯃ ꯂꯩꯌꯦꯅ
ꯑꯣ ꯑꯩꯗꯤ ꯅꯪ ꯌꯨꯝ ꯌꯧꯔꯕꯣ ꯍꯥꯏ ꯍꯥꯏꯅ ꯈꯟꯕ
ꯑꯥ
ꯑꯩꯗꯤ ꯅꯪ ꯌꯨꯝ ꯌꯧꯔꯕꯣ ꯍꯥꯏꯅ ꯈꯟꯕ
ꯌꯧꯗ꯭ꯔꯤꯗ ꯈꯔ ꯋꯥꯠꯂꯤ ꯁꯦ ꯆꯞ ꯆꯥꯅꯤ ꯃꯇꯝꯁꯦ ꯑꯥꯗ ꯌꯥꯎꯔꯗꯤ ꯑꯗꯨꯝ ꯆꯞꯆꯥ
ꯅꯅꯥꯥꯛꯄꯨ ꯅꯣꯏ ꯅꯣꯏꯒꯤ ꯒ꯭ꯔꯥꯎꯟꯒ ꯅꯣꯏ ꯌꯨꯝꯕꯔꯥꯒ
ꯅꯥꯛꯄ ꯍꯔꯕꯣꯅꯦ ꯐꯔꯥꯛ ꯇꯥꯂꯦꯗ ꯍꯥꯏ ꯀꯤꯂꯂꯝꯝꯇꯔ ꯑꯃ ꯑꯃꯛ ꯀꯣ ꯆ
ꯑꯣ
ꯑꯗꯨꯁꯨ ꯂꯝꯕꯤꯗꯣ ꯆꯨꯝ ꯗ꯭ꯔꯡ ꯇꯧꯕꯅꯦꯅ ꯑꯗꯨꯝ ꯆꯠꯄ ꯅꯨꯡꯉꯥꯏ
ꯑ ꯑꯁꯥꯡꯉꯁꯨ ꯂꯝꯕꯤ ꯐꯔꯗꯤ ꯆꯠꯄ ꯅꯨꯡꯉꯥꯏꯇꯅꯤꯗ ꯅꯪꯗꯤ ꯆꯥꯛ ꯌꯦꯟꯖꯥꯡꯒ ꯊꯣꯡꯕ꯭ꯔꯣ
ꯍꯣꯡꯣꯡꯗ꯭ꯔꯗꯤ
ꯄꯗꯦ ꯍꯦ ꯊꯣꯅꯉꯥꯏ ꯁꯛꯄꯣ ꯃꯥꯟꯗ
ꯊꯉꯦ ꯊꯣꯡꯉꯦ ꯊꯃꯦ ꯇ ꯊꯣꯟꯗꯤ
ꯃꯗꯦ ꯃꯗꯦ
ꯃꯗꯕꯅꯦ ꯑꯩ ꯇꯧꯕ ꯊꯕꯛꯁꯤꯡꯁꯦ ꯃꯍꯥꯟꯗꯕꯅꯦ ꯃꯥꯅꯁꯨ ꯑꯗꯨꯝ ꯇꯧꯕꯅꯤ ꯑꯃ ꯑꯃꯨ ꯍꯥꯏꯗꯤ ꯑꯃ ꯑꯃ ꯍꯥꯏꯔꯗꯤꯀꯣ ꯍꯥꯏꯗꯤ ꯀꯔꯤ ꯍꯥꯏꯒꯅꯤ ꯑꯁꯤ ꯇꯧꯋꯦ ꯑꯁꯤ ꯇꯧꯋꯦ ꯑꯗꯨꯝ ꯍꯥꯏꯔꯒꯗꯤ ꯃꯤꯁꯤꯡꯁꯦ ꯑꯝꯇ ꯊꯥꯖꯗꯦꯕ
ꯇꯧꯏ
ꯑꯁꯦꯡꯕ ꯁꯦꯝꯕꯕꯨꯗꯤ ꯑꯗꯨꯝ ꯇꯧꯕ
ꯌꯥꯎꯕ꯭ꯔꯅꯦ
ꯎꯝ ꯇꯧꯗ꯭ꯔꯗꯤ
ꯃꯥꯜꯂꯤ ꯃꯥꯟꯈꯤꯗ꯭ꯔꯕ ꯑ
ꯑꯁ
ꯂ ꯍꯧꯖꯤꯦ ꯀꯪꯒꯦ ꯀꯔꯤ ꯀꯔꯤ ꯊꯕ ꯇꯧꯔꯅ ꯃꯨꯝꯗ
ꯑꯩꯗꯤꯅꯦ ꯊꯕꯛ ꯇꯧꯕꯗꯣ ꯃꯥꯟ ꯍꯥꯟꯗ ꯇꯧꯕ ꯅꯠꯇꯦꯕ ꯑꯗꯨꯝ ꯍꯥꯏꯗꯤ ꯊꯕꯛ ꯇꯧꯗ꯭ꯔꯗꯤ ꯌꯥꯗꯕꯒꯤ ꯑꯗꯨꯝ ꯇꯧꯧꯕꯅꯦꯕ ꯃꯥꯡꯍꯟꯕ ꯇꯧꯗꯕꯒꯤ ꯅꯠꯇꯦ
ꯅꯪ ꯀꯔꯤ ꯊꯕꯛ ꯇꯧꯔ ꯍꯧꯖꯤꯛꯀꯥꯟ ꯂꯥꯏꯔꯤꯛ ꯑꯩ ꯑꯦꯛꯖꯥꯝ ꯊꯥꯅꯤꯡꯉꯥꯏ ꯈꯣꯠꯠꯇꯉꯥꯏ ꯂꯩꯔꯣ
ꯀ ꯑꯦꯛꯖꯥꯝꯗꯨꯗ ꯃꯤꯔꯦꯝꯅꯤꯗ ꯃꯤꯔꯦꯝ ꯍꯧꯒꯠꯂꯒ ꯍꯧꯒꯠꯂꯒ ꯐꯣꯟ ꯑꯃꯨꯛ ꯃꯦꯠꯂꯦ ꯑꯃꯨꯛꯇꯣ ꯑꯃꯨꯛꯆꯥ ꯍꯥꯏꯌꯦ
ꯅꯨꯄꯤꯅꯀꯣ ꯐꯖꯟ ꯊꯥꯏꯗꯤꯀꯣ
ꯑꯁꯦꯡꯕꯅꯦ ꯀꯔꯤꯁꯨ ꯇꯧꯗꯦꯗ
ꯑꯗꯨꯟ ꯊꯤꯅꯨꯗ
ꯑꯁ ꯈꯨꯟꯗ ꯂꯩꯔꯗꯤ ꯑ ꯑ ꯑꯩꯗꯤ ꯃꯌꯥꯝ ꯊꯕꯛ ꯃꯌꯥꯝ ꯂꯩꯗꯅ ꯑꯗꯣ ꯇꯟꯕ ꯑꯗꯨꯒꯤꯅꯤꯗ ꯍꯟꯗꯛꯁꯨ ꯊꯕꯛ ꯃꯌꯥꯝ ꯂꯩꯗꯅ ꯅꯨꯄꯥꯁꯤꯡꯒꯤ ꯀꯔꯤ ꯀꯔꯤꯒꯤ ꯑꯁ ꯅꯣꯡꯃꯩ ꯄꯥꯏꯔꯒ ꯍꯦ ꯍꯦ ꯍꯦ ꯍꯦꯍ ꯀꯤꯕꯗꯤ ꯅꯠꯇꯕꯒꯣ ꯍ ꯍꯤ ꯍꯤ
ꯑꯗꯨ ꯀ꯭ꯔꯤꯔ ꯑꯗꯨꯗꯤ
ꯑꯁ ꯇꯟꯕ ꯑꯩꯗꯤ ꯁꯤꯕ ꯍꯥꯏꯕꯁꯤ ꯇꯝꯕ ꯉꯝꯗꯦꯗꯅ ꯆꯠꯂꯗꯤ ꯇꯧꯕꯨ ꯇꯧꯔꯗꯤ ꯑꯗꯣ ꯁꯤ ꯀꯤꯕꯗꯤ ꯅꯠꯇꯦ ꯑꯗꯣ ꯍꯧꯖꯤꯛ ꯑꯣꯕꯤꯈꯦ ꯍꯤꯅꯤꯡꯗꯕ ꯍꯥꯏꯇꯥꯥꯔꯦ ꯍꯥꯏꯗꯤ ꯀꯨ ꯀꯨꯏꯅ ꯍꯤꯡꯉꯒ ꯊꯕꯛ ꯑꯐꯕ ꯃꯌꯥꯝ ꯇꯧꯅꯤꯡꯕꯀꯣ ꯑꯁꯤꯁꯨ ꯊꯥꯖꯔꯝꯃꯣꯏꯅꯦ ꯅꯣꯏ
ꯍꯍ ꯌꯥꯔꯦ ꯌꯥꯔꯦ ꯑꯗꯣ ꯇꯣ ꯑꯗꯣ ꯋꯥꯔ ꯇꯣꯛ ꯇꯣꯛꯅꯔꯁꯦ ꯌꯥꯔꯦ ꯇꯥꯅꯤꯡꯗ꯭ꯔꯦ ꯇꯥꯅꯤꯡꯗ꯭ꯔꯦ ꯑꯗꯨ ꯋꯥꯗꯣ
ꯈꯪꯗ꯭ꯔꯦ ꯄꯨꯟꯁꯤꯆꯦ ꯏꯁꯩ ꯑꯃ ꯂꯩꯈꯤꯗꯥꯏꯅꯦ
ꯀ꯭ꯔꯤ ꯏꯁꯩ ꯁꯛꯂꯛꯑꯣꯅꯦ ꯁꯛꯂꯛꯑꯣ
ꯑꯩꯒꯤ ꯄꯨꯟꯁꯤ ꯃꯊꯣꯡ ꯃꯔꯝ ꯈꯪꯗꯔꯦ
ꯏꯁꯩꯒ ꯌꯥꯝ ꯁꯛꯄ ꯍꯩ ꯀꯣ ꯃꯤꯗꯤ ꯏꯁꯩ ꯏꯁꯩ ꯀꯠ ꯇꯝꯕ ꯆꯠꯇꯣꯏꯔꯣ ꯅꯪꯕꯣ
ꯇꯝꯗ꯭ꯔꯁꯨ ꯑꯗꯨꯝ ꯍꯩꯗ ꯍꯥꯏꯗꯤ ꯏꯁꯣꯔꯒꯤ ꯕꯣꯔ ꯍꯥꯏꯕ ꯇꯥꯔꯦꯀꯣ ꯑꯁꯤꯁꯨ ꯅꯣꯏ ꯊꯥꯖꯔꯝꯃꯣꯏꯅꯦ ꯍꯨꯡ ꯍꯨꯡ ꯅꯣꯏ ꯃꯥꯡꯗ ꯁꯛꯇꯕꯅꯤꯅ ꯍꯍ ꯍꯤ ꯍꯤ ꯍꯤ
ꯒ꯭ꯌꯥꯟ ꯇꯥꯗ꯭ꯔꯦ
ꯅꯣꯏ ꯃꯥꯡꯗꯗꯤ ꯇꯧꯅꯤꯡꯗꯕ
ꯎꯝ ꯎꯝ ꯈ꯭ꯔꯤꯁꯃꯥꯁꯇ ꯏꯁꯩ ꯁꯛꯑꯣ ꯄꯩꯁꯥ ꯊꯥꯕꯤꯒꯦ
ꯑꯁ ꯇꯜꯂꯦꯗ ꯅꯣꯏ ꯃꯌꯥꯝ ꯖꯨꯠ ꯆꯥꯕ ꯑꯝꯇ ꯌꯥꯎꯗꯦ ꯀꯔꯦꯝ ꯀꯊꯥꯏꯅꯕ ꯉꯥꯛꯇ
ꯌꯥꯔꯦ ꯀꯔꯤ ꯀꯔꯦꯝ ꯀꯊꯥꯏꯅꯕ꯭ꯔꯣ ꯑꯈꯣꯏ ꯇꯧꯅꯤꯡꯗꯦ ꯇꯧꯅꯤꯡꯗꯦ ꯍꯥꯏꯌꯨ ꯁꯤꯏꯁ ꯇꯧꯁꯨ ꯇꯧꯗ꯭ꯔꯒ ꯀꯔꯦꯝ ꯀꯊꯥꯏꯅꯩ ꯍꯦ ꯀꯥꯅ
ꯑꯩ ꯑꯩ ꯏꯃꯥꯡꯗ ꯑꯩ ꯏꯃꯥꯗꯣ ꯋꯥꯊꯤ ꯇꯧꯔꯗꯤ ꯌꯥꯕ ꯃꯤ ꯑꯁ ꯑꯩ ꯃꯅꯤꯡꯗꯀꯣ ꯇꯧꯕꯗꯣ ꯅꯣꯏ ꯉꯥꯡꯅꯕꯗꯣ ꯅꯣꯏ ꯍꯧꯅꯁꯥꯥꯒꯤ ꯑꯦ
ꯀꯅꯥ ꯅꯪꯒꯤ ꯅꯃꯥ ꯅꯪꯒꯤ ꯎꯝ ꯎꯝ ꯃꯥꯡꯗ ꯀ ꯃꯃꯥꯡꯗ ꯀ꯭ꯔꯤ ꯍꯥꯏꯅꯒꯦ ꯑꯈꯣꯏ ꯍꯥꯏꯗꯦ ꯑꯝꯇ
ꯁꯛꯄꯤꯒꯦꯅꯦ ꯅꯣꯏꯅꯕꯨ ꯍꯥꯏꯗꯤ ꯁꯄꯣꯔꯠ ꯇꯧꯒꯦ ꯍꯥꯏꯔꯗꯤꯀꯣ ꯖꯒꯣꯏ ꯐꯥꯎ ꯁꯥꯕꯤꯒꯦꯅꯤ ꯍꯤ ꯍꯤ
ꯇꯧꯒꯦ ꯇꯧꯒꯦ ꯁꯥꯔꯣ ꯁꯥꯔꯣ ꯁꯞ
ꯏꯕꯥꯅꯤ ꯇꯧꯁꯤꯔꯥ
ꯅꯪꯃꯛꯇꯤ ꯅꯪ ꯅꯪ ꯃꯛꯀꯗꯤ ꯇꯧꯅꯤꯡꯗꯕ ꯑꯩꯁꯨ
ꯑꯁ ꯑꯩꯒ ꯇꯧꯃꯤꯟꯅꯕ ꯃꯤ ꯃꯤꯡ ꯆꯠꯇꯣꯏꯅꯦꯅꯦ ꯄ꯭ꯔꯤꯊꯤꯕꯤ ꯃꯥꯂꯦꯝꯖꯦ ꯈꯪꯒꯗꯕꯅꯤꯅꯦ ꯑꯁ ꯅꯪ ꯌꯥꯝ ꯁꯣꯏꯔꯦꯕꯨ
ꯐꯔꯦ ꯐ꯭ꯔꯦ ꯑꯩ ꯍꯣꯔꯦꯟ ꯃꯨꯛꯀ ꯇꯧꯔꯒꯦꯀꯣ
ꯊꯕꯛ ꯂꯩꯕ꯭ꯔꯣ ꯆꯥꯛ ꯆꯥꯔꯒꯦ ꯍꯥꯏꯕ꯭ꯔꯣ
ꯑꯥꯎ ꯆꯥꯔꯒꯦ ꯑꯩ ꯍꯧꯔꯦꯟꯃꯨꯛꯀ ꯇꯧꯔꯛꯀꯦ ꯆꯥꯛ ꯍꯦꯟꯖꯥꯡ ꯍꯥꯎꯕꯗꯣ ꯌꯥꯝ ꯍꯥꯎꯅ ꯆꯥꯔꯒꯀꯣ ꯎꯝ ꯌꯥꯝ ꯌꯥꯝ ꯆꯥꯒꯦ ꯊꯝ ꯎꯝ